ꯃꯊꯟꯗ ꯂꯥꯎꯑꯣ ꯍ ꯇꯥꯈꯤꯗꯧꯅꯨ
ꯑ ꯆꯥꯛꯇꯥꯕ ꯂꯣꯏꯔꯒ ꯑꯗꯨꯝ ꯐꯝꯔꯒ ꯂꯥꯛꯗ ꯐꯣꯟ ꯆꯥꯔꯖ ꯇꯧꯔꯒ
ꯀꯩꯅ ꯁꯪ ꯆꯕ꯭ꯔꯣ
ꯑꯁꯤ ꯃꯥꯏꯔꯦꯟꯒꯤ ꯃꯇꯣꯟꯗꯣ
ꯑꯥ ꯑꯥ ꯍꯥꯎ
ꯀꯔꯤꯁꯨ ꯍꯥꯞꯇꯕꯤꯔ ꯊꯨꯝꯒ ꯁꯤ ꯑꯖꯤꯟ ꯃꯇꯣꯟꯅꯦ
ꯑꯣ ꯀꯩꯅꯣꯒꯤ ꯇꯥꯏꯞꯇ ꯆꯝꯊ
ꯎꯝ ꯑꯩꯒꯤꯗꯤ ꯁꯤ ꯃꯔꯤꯟꯒꯤ ꯃꯇꯣꯟꯒꯤ ꯑꯁꯤꯅ ꯍꯦꯟꯅ ꯍꯥꯎꯋꯤꯗ
ꯀꯩꯁꯨ ꯍꯥꯎꯇꯕꯗꯨ
ꯎꯝ ꯑꯗꯨꯒ ꯃꯦꯔꯦꯟꯒ ꯍꯥꯞꯔꯗꯤ ꯑꯗꯨꯝ ꯑꯩꯈꯣꯏꯅ ꯌꯨꯝꯗ ꯍꯥꯞꯄꯗꯣ ꯑꯁꯤ ꯍꯥꯞꯄꯁꯨ ꯍꯥꯎꯔꫭꯏ ꯅꯣꯏꯗꯤ ꯆꯥꯛ ꯆꯥꯈ꯭ꯔꯕ꯭ꯔꯣ
ꯈꫭꯏꯗꯤ ꯑꯁ ꯗꯥꯜꯅꯤꯗ ꯉꯁꯤꯗꯤ
ꯎꯝ ꯗꯥꯜ ꯉꯥꯠꯇ ꯆꯕ꯭ꯔꫭ ꯅꯨꯡꯊꯤ ꯅꯠꯇꯦ ꯃꯣꫪꯅꯤꯡꯗꯗꯤ
ꯑ ꯑꯌꯥꯝꯕ ꯑꯗꯨꯝ ꯆꯥꯏ ꯍꯣꯏ
ꯎꯝ
ꯆꯅꯥ ꯊꯣꯝꯕꯤ ꯑꯗꯣ ꯑꯁ ꯈꯪꯗꯦ ꯉꯁꯤꯗꯤ ꯆꯥꯛ ꯆꯥꯛꯇꯤ ꯆꯥꯏ ꯑꯗꯨ ꯆꯥꯛ ꯆꯥꯕ ꯍꯦꯛ ꯂꯣꯏꯔ ꯆꯥꯛ ꯂꯥꯝꯔꯛꯑꯦ
ꯎꯝ
ꯀꯔꯤ ꯆꯥꯕ꯭ꯔ ꯀꯔꯤ ꯇꯧꯕ꯭ꯔ
ꯑꯁ ꯑꯩꯗꯤ ꯌꯥꯝ ꯋꯥꯌꯦ ꯅꯥꯕꯒꯨꯝꯅ ꯉꯁꯤ ꯉꯔꯥꯡꯗꯣ ꯕꫭꯜ ꯌꯦꯡꯕꯗꯣ ꯇꯨꯋꯦꯜꯐ ꯊꯥꫪꯇꯤꯗ ꯌꯦꯡꯉꯦꯕ ꯑꯗꯣ ꯎꯝ ꯑꯃꯨꯛ ꯇꯨꯝꯃꯦ ꯑꯗꯣ ꯍꯧꯒꯠꯂꯒ ꯐꯣꫪ ꯊꯥꫪꯇꯤꯗꯨꯁꯨ ꯑꯃꯨꯛ ꯌꯦꯡꯕ ꯑꯗꯨꯒꯤ ꯋꯥꯍꯦ ꯀꯣꯛ ꯉꯥꯎꯋꯦꯗ ꯉꯁꯤ ꯑꯣꯅꯤꯡꯕꯒꯨꯝ ꯇꯥꯎꯅꯦ ꯉꯁꯤ ꯐꯖꯅ ꯇꯨꯝꯗꯕꯒꯤ
ꯏꯁꯥꯗꯣ ꯀꯩꯅꯣ ꯇꯧꯔ ꯂꯩ ꯇꯣꯏꯂꯦꯠꯁꯨ ꯆꯠꯄ ꯌꯥꯗꯕꯗꯨ ꯇ ꯑꯁ ꯑꯩꯈꯣꯏ ꯍꯣꯁꯇꯦꯂꫪꯗꯤ ꯉꯔꯥꯡ ꯑ ꯉꯁꯤ ꯑꯌꯨꯛꯇꯨ ꯉꯟ ꯉꯟꯅ ꯍꯋꯥꯠꯄꯅꯦ ꯕꫭꯜ ꯌꯦꯡꯅꯤꯉꯥꯏ
ꯎꯝ
ꯃꯣꯏꯔꫭꯅꯦꯜꯗꯣꯒꯤꯗꫭ ꯄꯨꯨꯡ ꯀꯌꯥ ꯂꯥꯛꯄꯒꯤꯔ
ꯋꯥꯟꯊꯥꫪꯇꯤ
ꯑꯣ ꯄꯨꯡ ꯃꯔꯤꯗ ꯍꯧꯒꯠꯂꯦ ꯑꯍꫭꯏꯔꯨꯝꯃꯦꯠ
ꯑꯁ ꯁꯤꯗꯤ ꯃꫭꯏꯁꯤꯒꯤꯔ ꯍꯥꯏ
ꯑꯩ ꯍꯧꯒ ꯍꯧꯒꯠꯄ ꯃꯇꯝꯗ ꯃꯣꯏ ꯁꯝꯅꯕ ꯍꯧꯈ꯭ꯔꯦꯕ
ꯑꯣ ꯌꯦꯡꯗ꯭ꯔꯦ ꯑꯗꯨꯗꯤ
ꯌꯦꯡ ꯌꯦꯉꯦꯗ ꯑꯗꯨ ꯕꫭꯜ ꯌꯦꯡꯅꯤꯡꯉꯥꯏ ꯑꯃꯨꯛ ꯍꯧꯒꯠꯄꯅꯦꯕ ꯀꯔꯤ ꯀꯔꯤ ꯇꯧꯅꯤ ꯍꯌꯦꯡ ꯑꯦꯛꯖꯥꯝ ꯂꯩꯕ ꯅꯠꯇ꯭ꯔꯣ ꯅꫭꯏꯒꯤ
ꯑ ꯍꯌꯦꯡ ꯂꯩꯇꯦ ꯇꯨꯏꯁꯗꯦꯗ
ꯑꯣ ꯑꯗꯨꯗꯤ ꯂꯥꯞꯈ꯭ꯔꯦꯅ
ꯍꯣꯏ ꯑꯦꯛꯖꯥꯝ ꯂꯣꯏꯕꯒ ꯆꯞ ꯃꯥꯟꯅꯈ꯭ꯔꯦ ꯑꯩꯗꯎ ꯑꯩ ꯂꯣꯏꯔ ꯉꯁꯥꯏ ꯏꯃꯥꯟꯅꯕꯤ ꯀꯣꯜ ꯇꯧꯔꯗꯤ ꯑꯩꯗꯨ ꯈꯪꯉꯣꯏ ꯑꯣꯏꯗꯕ ꯑꯩ ꯋꯥꯈꯜꯗꯤ ꯃꯟꯗꯦꯗ ꯑꯦꯛꯖꯥꯝ ꯂꯩꯌꯦꯅ ꯈꯟꯕꯀꯣ ꯑꯗꯣ ꯃꯟꯗꯦꯒꯤꯁ ꯁꯦ ꯃꯦꯝ ꯑꯅꯤꯒꯤꯅꯦꯅ ꯈꯟꯕ ꯑꯗꯨꯒꯤ ꯑꯩꯗꫭ ꯅꯣꯠꯁ ꯂꯩꯇꯕꯒꯤ ꯅꯣꯠꯁ ꯍꯪꯅ ꯇꯧꯅꯦꯕ ꯀꯔꯤꯒꯤꯔ ꯃꯣꯏꯅꯤꯒꯤ ꯅꯣꯠꯁ ꯍꯪꯕꯗꯨ ꯃꯣꯏꯅꯤ ꯊꯣꯛꯁꯨ ꯊꯣꯛꯅ ꯍꯥꯏꯔ ꯍꯟ ꯃꯟꯗꯦꯗꯅꯤ ꯍꯥꯏꯔ ꯃꯟꯗꯦ ꯑꯦꯛꯖꯥꯝ ꯂꯩꯇꯦ ꯍꯥꯏꯔꯒ ꯍꯣꯔꯦꯟ ꯔꯣꯇꯤꯃꯨꯛꯀ ꯌꯦꯡꯕ ꯃꯇꯝꯗ ꯇ꯭ꯌꯨꯏꯁꯗꯦ ꯑꯣꯏꯔꯝ
ꯎꯝ ꯅꯣꯏꯗ ꯁꯕꯖꯦꯛ ꯀꯌꯥ ꯀꯌꯥ ꯈꯛꯇ ꯄꯥꯏ ꯔꯤꯔꯣ ꯀꯣ ꯑꯣꯐ ꯌꯥꯝ ꯌꯥꯝ ꯄꯤꯕ ꯅꯠꯇ꯭ꯔꯣ ꯁꯦ
ꯑꯣ ꯑꯁꯦꯡꯕꯗꯤ ꯍꯌꯦꯡꯗꯣ ꯑꯦꯛꯖꯥꯝ ꯊꯥꯒꯗꯕꯅꯦ ꯍꯌꯦꯡ ꯑꯗꯨ ꯑꯦꯛꯖꯥꯝ ꯊꯥꯗꯕꯤꯗꯣ ꯑꯩꯈꯣꯏꯗꯣ ꯐꯤꯜꯋꯥꯛ ꯆꯠꯈ꯭ꯔꯕꯗꯨꯒꯤ ꯑꯗꯨꯒ ꯁꯣꯏꯁꯨ ꯁꯣꯏꯕ ꯇ꯭ꯌꯨꯏꯁꯗꯦꯗ ꯑꯩꯈꯣꯏ ꯁꯥꫪꯒꯤ ꯊꯣꯛꯄ ꯄꯅꯦꯕ ꯑꯩꯗꯤ ꯃꯦꯝꯒꯅꯤ ꯍꯥꯏꯔꯒ ꯈꯤꯇꯪꯗ ꯑꯁ ꯁꯣꯏꯔꯗꯤ ꯑꯩꯗꯤ ꯐꯖꯒꯗꯕꯁꯦ
ꯎꯝ
ꯑꯗꯨꯒꯤ ꯑꯩꯁ ꯈꯤꯇꯪꯗꯅꯦ ꯉꯁꯤꯁꯦ
ꯑꯔꯤꯁꯗꯤ ꯋꯥꯔꯤ ꯁꯥꯟꯅꯗꯕ ꯀꯨꯏꯔꯦ ꯑꯩꯈꯣꯏ
ꯑꯣ ꯑꯁ ꯉꯔꯥꯡꯈꯣꯏꯗꯤ ꯋꯥꯔꯤ ꯅꯨꯡꯉꯥꯏꯃꯟꯗꯅ ꯂꯣꯏꯔꯦ
ꯑꯣ ꯑꯣ ꯐꯔꯝꯅꯤ ꯃꯥꯕꯨꯁꯨ ꯋꯥꯔꯤ ꯁꯥꯕꯗꯤ ꯑꯗꯨꯝ ꯅꯨꯡꯉꯥꯏꯕꯅꯦ
ꯎꯝ ꯃꯤꯅꯤꯠ ꯊꯥꯔꯇꯤꯔ ꯌꯥꯗ꯭ꯔꯥ ꯑꯩꯈꯣꯏꯅꯤ ꯋꯥꯔꯤ ꯁꯥꯕꯅꯦ ꯉꯔꯥꯡꯗ ꯋꯥꯔꯤꯍꯤ ꯊꯇ ꯃꯥ ꯗꯨꯀꯥꯟ ꯊꯣꯛꯈꯤꯒꯦ ꯍꯥꯏꯔꯒ ꯑꯗꯨꯝ ꯊꯝꯈ꯭ꯔꯦ ꯑꯗꯨꯗꯒꯤ ꯍꯜꯂꯛꯑꯔꯦ ꯑꯉꯥꯡꯁꯤꯦꯀꯣ ꯍꯥꯏꯔ ꯍꯣꯏ ꯍꯥꯏꯔ ꯀꯥꯎꯈ꯭ꯔꯕꯅꯤꯃ
ꯑꯁ ꯃꯣꯏ ꯍꯜꯂꯛꯄ ꯃꯇꯝꯗ ꯕꯣꯔꯣꯗ ꯍꯜꯂꯛꯄꯅꯤꯅ ꯃꯣꯏ ꯌꯨꯝ ꯍꯜꯂꯛꯄꯗꯣ ꯑꯈꯣꯏ ꯂꯣꯏ ꯇꯨ ꯃꯛ ꯔꯥꯅꯤꯗꯨ ꯃ ꯇꯪꯗꯗꯤꯦ
ꯑꯥ- ꯈꯪꯗ꯭ꯔꯦ ꯍꯟꯗꯛꯁꯦ ꯀꯗ ꯈꯔꯪꯒꯗ ꯀꯅꯥ ꯀꯗ ꯄ
ꯀꯔꯤꯕ
ꯀꯅꯥ ꯀꯅꯥ ꯉꯅꯕ꯭ꯔꯥ
ꯋꯥꯔꯤ ꯌꯥꯝ ꯁꯥꯗꯦꯗ ꯉꯔꯥꯡꯁꯨ ꯁꯥꯗꯤ ꯁꯌꯦ ꯑꯗꯣ
ꯑꯔꯤꯁ ꯉꯇ ꯉꯥꯡꯗꯕ ꯔꯟꯗꯨ ꯂꯣꯏꯔ ꯅꯪ ꯀꯣꯜ ꯇꯧꯒꯦ ꯍꯥꯏꯔꯒ ꯋꯥ ꯃꯥꯡꯈ꯭ꯔꯕ ꯀꯣ
ꯑꯩꯈꯣꯏꯁꯨ ꯉꯔꯥꯡꯗꯣ ꯆꯥꯛ ꯊꯦꯡꯉ ꯆꯥꯕ ꯑꯗꯨꯒꯤ ꯑꯩꯈꯣꯏ ꯖꯦꯡꯒ ꯆ ꯆ ꯆꯥꯃꯤꯩ ꯏꯟꯅꯩꯌꯦꯕ ꯑꯗꯣ ꯃꯥꯗꯣ ꯑꯩꯈꯣꯏ ꯑꯣꯛꯁꯥ ꯂ ꯂꯧꯔꯒ ꯃꯥꯗꯣ ꯊꯣꯡꯍꯟꯒꯦ ꯇꯧꯔꯒ ꯃꯥꯗꯣ ꯋꯥꯛꯀꯤꯡ ꯆꯠ ꯗꯣ ꯄꯨꯡ ꯇꯔꯦꯠꯇ ꯍꯜꯂꯛꯑꯦ ꯑꯗꯣ ꯏꯔꯨꯒꯦ ꯍꯥꯏꯔꯒ ꯃꯣꯏ ꯑꯩꯈꯣꯏꯗꯣ ꯂ ꯂꯥꯛꯇꯕ ꯄꯤꯔꯣꯜ ꯂꯣꯏꯈ꯭ꯔꯕꯤꯒꯤ ꯑꯗꯣ ꯃꯣꯏꯗꯣ ꯂꯦꯝꯒꯨꯝꯕ ꯂꯥꯏꯔꯤ ꯂꯧꯒꯦꯅ ꯂꯥꯛꯄ ꯃꯇꯝꯗ
ꯋꯥꯔꯤ ꯁꯥꯔꯒ ꯂꯥꯏꯕ ꯋꯥꯅꯤꯗ ꯑꯗꯣ ꯍꯣꯏ ꯆꯥꯛ ꯂꯥꯝꯈ꯭ꯔꯦ ꯈꯔ ꯊꯨꯅ ꯂꯥꯛꯑꯣ ꯍꯥꯏꯕꯅꯦꯕ ꯑꯗꯣ ꯃꯥ ꯊꯦꯡꯃꯟꯕꯒꯤ ꯑꯩꯅ ꯊꯣꯡꯕ ꯑꯃꯨꯛ ꯑꯗꯨꯝ ꯍꯥꯎꯗꯤ ꯍꯥꯎꯋꯦꯗ ꯑꯗ ꯍꯋꯥꯣꯏ ꯆꯥꯛ ꯆꯥꯕ ꯃꯇꯝꯗ ꯇꯔꯦ ꯃꯄꯥꯟꯒꯨꯝꯕ ꯇꯥꯈꯦꯗꯣꯥꯛ ꯆꯥꯕ ꯂꯣꯏ ꯂꯣꯏ ꯂꯣꯏ ꯁꯤꯟꯕ ꯃꯇꯝꯗ ꯇꯔꯥꯔꯤ ꯇꯥꯈꯦꯒ
ꯎꯝ ꯅꯪꯒꯤ ꯑꯦꯛꯖꯝ ꯑꯦꯪ ꯐꯖꯅ ꯍꯥꯏ ꯍꯌꯦꯡꯗꯨ ꯀꯨ ꯇꯧꯒꯗ꯭ꯔꯥ
ꯌꯨꯝ ꯂꯥꯏꯅꯤꯗ ꯑꯗꯨꯝ
ꯃꯥꯒꯤ ꯎꯔꯣ ꯅꯣꯏ ꯕꯣ ꯌꯦꯡꯕꯗꯣ ꯇꯗꯒꯤꯗꯣ ꯑ ꯅꯣꯏ ꯀꯔꯤ ꯇꯧꯕ꯭ꯔꯥ ꯑꯗꯨꯝ ꯌꯦꯡꯕ ꯂꯣꯏꯔ ꯌꯨꯝ ꯍꯟꯕ꯭ꯔꯥ ꯕꯣ ꯇꯤꯚꯤꯗ ꯍꯤꯡꯔꯕ ꯆꯆꯇꯞꯗꯨ
ꯌꯨꯝꯅ ꯌꯦꯡꯅꯤꯗ ꯐꯣꯟꯗ ꯑꯗꯨꯝ
ꯑꯣ ꯑꯁ ꯃꯤꯌꯥꯝꯕꯅ ꯅꯨꯡꯉꯥꯏꯅꯤꯗ
ꯅꯨꯡꯉꯥꯏꯔꯤ ꯅꯨꯡꯉꯥꯏꯔꯤ ꯑꯗꯨꯗ ꯑꯣꯏꯔꯁꯨ ꯏꯅꯤꯡꯕꯒꯤ ꯑꯗꯨ ꯐꯣꯟꯗ ꯌꯦꯡꯉꯦꯗ
ꯅꯨꯡꯉꯥꯏꯅꯤ ꯌꯗꯤ
ꯎꯅꯨꯡꯉꯥꯏꯗꯤ ꯅꯨꯡꯉꯥꯏ ꯍ
ꯗꯨꯗꯝ ꯂꯄ꯭ꯔꯥ
ꯂꯥꯛꯑꯦꯗ ꯍꯥꯁꯨ ꯍꯥꯁꯨ ꯂꯥꯛꯀꯅꯤꯗ ꯃꯥ ꯁꯤꯗ ꯂꯥꯛꯇ꯭ꯔꯗꯤ ꯀꯔꯤ ꯀꯔꯤꯅꯣ ꯆꯥꯛ ꯆꯥꯗꯕ ꯁꯦꯁ ꯅꯪ ꯇꯧꯗ ꯃꯣꯏꯒꯤ ꯔꯨꯝꯗꯣ ꯁꯥꯗꯤ ꯁꯥꯕꯅꯤꯅꯀꯣ
ꯎꯝ ꯂꯩꯃꯤꯟꯅꯔꯁꯨ ꯑꯗꯨꯝ ꯃꯇꯩ ꯃꯅꯥꯎ ꯃꯥꯡꯈ꯭ꯔꯕ ꯅꯣꯏ ꯃꯤꯁꯦ
ꯏ ꯀꯂ ꯐꯗꯤ ꯋꯥꯏꯇꯂꯦ ꯃꯤ ꯌꯥꯝꯕꯗꯣ ꯃꯥꯕꯨ ꯍꯥꯏꯕ ꯅꯠꯇꯕ ꯑꯗꯣ ꯃꯤ ꯌꯥꯝ ꯌꯥꯝ ꯂꯥꯛꯄꯅꯦꯕ ꯃꯔꯥ ꯃꯔꯥꯗ ꯑꯗꯨꯒꯤ ꯑꯩꯁꯨ ꯏꯊꯥꯟꯗ ꯏꯊꯥꯟꯗ ꯂꯩꯕ ꯅꯠꯇꯕꯅꯤꯅ ꯃꯤꯁꯨ ꯈꯥꯟꯗ꯭ꯔꯗꯤ ꯌꯥꯗꯦꯕ ꯑꯗꯨꯏꯅ‌ꯦ
ꯎꯝ
ꯃꯥꯗ ꯍꯣꯁꯄꯤꯇꯥꯜ ꯆꯠꯂꯤꯌ‌ꯦ ꯍꯥꯏꯌ‌ꯦ ꯑꯗꫭ ꯂ ꯂꯥꯛꯀ ꯍꯥꯏꯗꯨꯗ ꯂꯩꯔꯒ ꯍꯌꯦꯡꯁꯨ ꯑꯃꯨꯛꯕꯣꯜꯂꯌꯦ ꯀꯋꯥꯊꯔꯒꯤꯗ ꯑꯥꯔꯖꯦꯟꯇꯤꯅꯥ ꯈꯣꯏꯒꯦ
ꯑꯔꯖꯟꯁꯤꯅ ꯍꯌꯤꯡ ꯁꯅꯥ ꯀꯅꯤ ꯑꯁꯤ ꯌ‌ꯦꯡꯅꯤꯡꯉ‌ꯦ ꯄꯨꯡ ꯀꯌꯥꯗꯔꯥ
ꯄꯔꯤꯠꯚꯒ ꯃꯥꯟꯂꯕ ꯔꯣꯍꯜꯗ ꯈꯨ
ꯑꯁꯨꯝ ꯀꯣꯜꯂꯤꯛ ꯐ‌ꯦꯡꯉꯥ ꯂꯩꯕꯅꯤꯗ
ꯑꯣ
ꯃꯥ ꯀꯩ ꯉꯝꯗꯕ꯭ꯔꯥ ꯃꯁꯥ ꯉꯝꯗꯕ꯭ꯔꯥ
ꯀꯩꯗꯩꯕ
ꯗꯤꯌꯗꯨ ꯃꯁꯥ ꯉꯝꯗꯕꯔꯥ
ꯅꯠꯇꯦ ꯑꯁꯤ ꯃꯥꯒꯤ ꯃꯅꯥꯎ ꯅꯨꯄꯥ ꯑꯃ ꯏꯁꯤꯡ ꯌꯥꯎꯒꯦ ꯍꯥꯏꯌꯦ ꯑꯗꯨꯒꯤ ꯑꯁꯤ ꯃꯤꯖꯤ ꯀꯀꯤꯁ ꯑꯩꯏꯇ ꯆꯦ ꯀꯥꯞ ꯆꯇꯅꯤꯡꯉꯃꯜꯦ
ꯔꯔꯤꯝꯁꯇꯔꯥ
ꯖ‌ꯦꯅꯤꯁꯇ ꯆꯠꯞ ꯃꯜꯂ‌ꯦ ꯃꯣꯏ ꯃꯣꯏ ꯈꯪꯅꯕ ꯃꯤ ꯂꯩꯌꯦ ꯍꯥꯏꯌ‌ꯦ ꯑꯗꯨ ꯑꯗꯨꯗ ꯂꯧ ꯆꯠꯄ ꯃꯥꯜꯂ‌ꯦ ꯀꯔꯤꯅꫭ ꯁꯥꯕꯁꯤ ꯆꯝꯕ꯭ꯔꯥꯒꯨꯝꯕ ꯆꯅꯤꯉ‌ꯦ
ꯁ ꯃꯅ ꯑꯩꯗ ꯐꯝ ꯑꯁ ꯏꯟꯁꯤ ꯁꯤ ꯌꯥꯎꯕ ꯃꯤ ꯈꯪꯗꯦ ꯑꯩꯒꯤ ꯇ꯭ꯔꯦꯛꯇꯣ ꯀꯗꯥꯏ ꯊꯝꯕꯅꫭ ꯈꯪꯗ꯭ꯔꯦ
ꯑꯦꯒ ꯐꯥꯏꯅꯤ ꯉꯁꯨ ꯃ ꯁꯅꯇ꯭ꯔꯦ ꯏ ꯍꯟꯥꯛꯇ
ꯃꯐꯝꯐꯝ ꯈꯪꯁꯤꯦ ꯄꯤꯕ ꯌꯥꯕ
ꯎꯝ
ꯈꯣꯡꯒ꯭ꯔꯥꯎꯕꯨꯗꯤ ꯌꯨꯝꯗ ꯑꫭꯏꯁꯨ ꯑꯗꯨꯝ ꯍꯥꯞꯄ ꯌꯥꯏ ꯑꯗꯨ ꯐꯨꯔꯤꯠꯇꯨꯗꯤ ꯈꯔ ꯍꯥꯞꯅꯤꯡꯉꯥꯏ ꯇꯟꯕꯀꯣ
ꯑꯣ ꯑꯩꯈꯣꯏ ꯁꯤ ꯎ ꯕ꯭ꯂꯦꯛ ꯁꯥꯏꯠ ꯂꯥꯎꯕꯗ ꯄꯩꯁꯥ ꯄꯤꯛ ꯀꯌꯥ ꯀꯌꯥ ꯀꯟꯇ꯭ꯔꯤꯕ꯭ꯌꯨꯠ ꯇꯧꯔꯒ
ꯇ ꯂ
ꯇꯤꯔ ꯍꯟꯗ꯭ꯔꯦꯇꯤ ꯄ꯭ꯔꯦꯁ ꯂꯩꯕꯅꯦꯕ ꯐꫭꯔ ꯐꯤꯞꯇꯤ ꯒꯨꯝ
ꯂꯦꯝꯗꯤ ꯂꯦꯝꯍꯟꯗꯧꯅ‌ꯦ ꯑꯩꯈꫭꯏꯅ ꯄꯤꯕꯗꯗꯒꯤꯀꯣ ꯑꯁ ꯑꯣꯏꯔꯣꯏ ꯑꯣꯏꯁꯨ ꯑꯣꯏꯔꯣꯏꯗꯕꯗ ꯄꯥꯝꯃꯨꯏ ꯄꯩꯁꯥꯁꯤꯡꯗꯣ
ꯑꯗꯨꯅꯦ ꯑꯗꯨ ꯑꯣꯏꯔꯁꯨ ꯑꯩꯈꯣꯏꯒꯤꯁꯨ ꯐꯥꯏꯗ ꯀꯔꯤꯅꫭ ꯁꯤꯚꯥꯏꯒꯤꯗꯤ ꯑꯩꯗꯤ ꯌꯥꯝ ꯈꯔ ꯂꯩꯈ꯭ꯔꯦꯅ ꯑꯗꯨꯒ ꯑꯩꯈꯣꯏꯒꯤ ꯏꯁꯥꯁꯨ ꯌꯥꯝ ꯐꯥꯏ ꯑꯗꯨ ꯆꯠꯄ ꯃꯇꯝꯗ ꯃꯤ ꯐꯖꯥꯅꯁꯨ ꯇꯤꯟꯅꯕ ꯐꯪꯉꯦ ꯗꯤꯁꯤꯄ꯭ꯂꯤꯟꯁꯨ ꯈꯔ ꯐꯪꯉꯦꯅ ꯃꯥꯡꯗꯤ ꯃꯥꯡꯗꯦꯗ ꯁꯤꯐꯥꯏ ꯌꯥꯎꯗ꯭ꯔꯁꯨ ꯁꯥꯔꯇꯤꯐꯤꯀꯦꯠꯇꯨ ꯄꯥꯏꯗ꯭ꯔꯁꯨ
ꯑꯗꯨꯗꯤ ꯆꯨꯝꯃꯤꯗꯨ ꯑꯁ ꯈꯪꯗꯦꯅꯦ ꯁꯤ ꯂꯣꯏꯔ ꯀꯔꯤ ꯇꯧꯒꯗꯕ꯭ꯔꯥ ꯈꯪꯗꯕꯥ ꯑꯩ
ꯅꯣꯂꯦꯖꯇꯤ ꯈꯔ ꯌꯥꯎꯈ꯭ꯔꯦꯕ ꯃꯄꯥꯟ ꯆꯠꯄꯗ ꯀꯃꯥꯏꯟ ꯇꯧꯅꯤ ꯑꯗꯨꯒꯨꯝꯕꯗꫭ
ꯎꯝ ꯑꯁ ꯄꯣꯛꯆꯦ ꯀꯔꯤ ꯇꯧꯕꯔꯥ ꯈꯪꯗ‌ꯦ ꯉꯁꯤꯁ‌ꯦ
ꯅꯨꯡꯁꯤꯠ ꯂꯩꯕ꯭ꯔꯥ ꯅꯪꯒꯤ ꯄꯨꯛꯁꯨ
ꯉꯔꯥꯡꯕꯨꯗꯤ ꯅꯨꯡꯁꯤꯠꯂꯩꯀꯣ ꯉꯁꯤ ꯑꯌꯨꯛ ꯍꯧꯒꯠꯂꯒ ꯅꯨꯡꯁꯤꯠꯀꯤꯗꯤ ꯇꯣꯛꯈ꯭ꯔꯦ ꯑꯗꯨ ꯋꯥꯁꯔꯨꯝ ꯆꯠꯄ ꯉꯝꯗꯕ
ꯑꯣ
ꯆ ꯆꯥꯛꯁꯨ ꯆꯥꯕ ꯉꯝꯅꯤ
ꯍꯂꯣ
ꯏꯆꯝ ꯃꯔꯛꯁꯤꯗ ꯖꯥꯠ ꯖꯥꯠ ꯇꯧꯔꯂꯦ
ꯈꯪꯗꯦꯅꯦ ꯈꯣꯏꯒꯤ ꯍꯪꯆꯥꯡꯁꯦ ꯑꯍꯟ ꯑꯣꯏꯈ꯭ꯔꯥꯕ ꯒꯤꯔ ꯈꯪꯗꯔꯦ
ꯍꯗ ꯍꯅꯨ ꯈ꯭ꯔ ꯃꯥꯜꯂꯦ
ꯍꯅꯨꯈꯔꯕ ꯃꯟꯂꯦ ꯑꯩꯈꯣꯢꯁꯦ
ꯌꯨꯝꯁꯨ ꯄꯥꯟꯗ꯭ꯔꯤꯉꯩꯗ
ꯎꯝ ꯌꯥꯝ ꯊꯨꯅ ꯍꯟꯅꯨꯋꯦꯀꯣ ꯍꯣꯏ
ꯑꯩ ꯆꯍꯤꯁꯦ ꯈꯪꯍꯧꯗꯦ ꯅꯍꯥꯟ ꯉꯥꯛꯇ ꯇ꯭ꯋꯦꯟꯇꯤ ꯑꯩꯠꯇꯤꯟ ꯃꯥꯟꯕꯅꯦ ꯍꯧꯖꯤꯛꯇꯤ ꯑꯥ ꯌꯥꯎꯈ꯭ꯔꯦꯅꯦ
ꯑꯗꯨꯅꯦ ꯌꯥꯝ ꯍꯟꯅꯨꯈ꯭ꯔꯦ
ꯏꯟꯁꯤꯁꯤꯗꯒꯤ ꯂꯣꯏ ꯆꯍꯤꯒ ꯀꯥꯎꯈ꯭ꯔꯦ
ꯑꯁ ꯌꯥꯝ ꯊꯨꯑꯦ ꯆꯍꯤꯁꯨ ꯑꯃꯨꯛ ꯅꯦꯛꯁ ꯏꯌꯥꯔ ꯊꯣꯛꯈ꯭ꯔꯅꯤ
ꯇꯨꯊꯥꯎꯖꯟ ꯇꯣꯢꯟꯇꯤꯇꯨ ꯁꯦ ꯑ ꯌꯧꯈꯔꯗꯤ ꯇꯨ ꯊꯔꯤ ꯐꯣꯔ ꯐꯥꯢ꯭ꯕ ꯆꯍꯤ ꯃꯉꯥ ꯁꯨꯈꯔꯦ ꯁꯤꯗ ꯂꯥꯛꯄꯗꯣ
ꯎꯝ ꯑꯗꯨꯅꯦ ꯌꯥꯝ ꯊꯨꯅ ꯆꯠꯂꯦꯕ ꯃꯇꯝꯗꯣ
ꯃꯉꯛꯇ ꯃꯥꯟꯕꯀꯣ
ꯎꯝ ꯃꯇꯝꯁꯦ ꯆꯦꯟꯕꯒꯨꯝ ꯇꯧꯏꯅꯦ
ꯈꯪꯗ꯭ꯔꯦ ꯑꯩꯈꯣꯏꯅ ꯊꯨꯕꯔꯥ ꯃꯣꯏꯅ ꯊꯨꯕꯔꯥ ꯒꯤꯌꯥꯟ ꯃꯦꯟ ꯇꯗꯦ ꯑ ꯅꯈꯣꯏꯗꯒꯤ ꯅꯣꯛꯅꯤꯡꯕꯁꯦ ꯑꯩꯈꯣꯏ ꯍꯥꯏ ꯁ꯭ꯀꯨꯜꯗꯣ ꯌꯨ ꯕꯤ ꯑꯦꯁꯇꯣ
ꯎꯝ
ꯑꯩꯈꯣꯏꯅ ꯀꯥꯕ ꯃꯇꯝꯗ ꯑꯗꯨꯝ ꯑꯣꯖꯥ ꯇꯧꯕ ꯂꯥꯎꯄꯗ ꯑꯗꯨꯝ ꯃꯌꯨꯝꯒꯨꯝꯕ ꯄꯥꯜꯂꯦꯅ
ꯑ
ꯑꯗꯨꯃꯥꯏꯅ ꯇꯧꯔ ꯑꯁ ꯌꯨꯝ ꯄꯥꯟꯈ꯭ꯔꯦꯗꯨ ꯇꯧꯈ꯭ꯔꯦ ꯍꯥꯏꯔꯦ ꯃꯣꯏꯗꯣ ꯍꯧꯖꯤꯛꯇꯤ ꯂꯣꯏ ꯌꯨꯝ ꯄꯥꯟꯈ꯭ꯔꯦ ꯑꯗꯨꯕꯨ ꯍꯧꯖꯤꯛ ꯌꯨ ꯕꯤ ꯑꯦꯁꯒꯨꯝꯕꯗ ꯑꯣꯖꯥ ꯇꯥ ꯈꯣꯏꯗ ꯑꯩꯈꯣꯏꯗꯤ ꯈꯔ ꯁꯤꯅꯦꯔ ꯑꯣꯏꯕ ꯉꯥꯛꯇ ꯑꯣꯏꯕꯗꯣ ꯑꯩ ꯋꯥꯈꯠ ꯑꯁ ꯂꯩ ꯂꯩꯔꯒ ꯃꯣꯏꯒꯤ ꯇꯔꯝ ꯂꯣꯏꯗꯤꯦ ꯑꯩꯈꯣꯏ ꯑꯃꯨꯛ ꯀꯥꯎ ꯍꯧꯒꯅꯤ
ꯎꯝ
ꯑꯩꯈ ꯃꯤꯁꯤꯡꯁꯦ ꯁꯤ ꯅꯅꯨꯡꯁꯤ
ꯑꯣꯖꯥ ꯇꯥꯕ ꯑꯗꯨꯝ ꯂꯥꯛꯑꯦꯗꯀꯣ
ꯎꯄꯥꯏ ꯂꯩꯇꯕꯒꯤ ꯑꯗꯨꯝ ꯑꯣꯖꯥꯗ ꯑꯣꯟꯈ꯭ꯔꯕ ꯊꯕꯛ ꯇꯧꯗꯕꯤꯗ ꯎꯝ
ꯁꯦ ꯈ꯭ꯋꯥꯏ ꯇꯟꯕ ꯑꯣꯏꯔꯝꯅꯦ ꯍꯧꯖꯤꯛꯇꯤ ꯎꯄꯥꯏ ꯂꯩꯇꯕꯒꯤ ꯇꯧꯒꯅꯤ ꯍꯥꯏꯕꯁꯦ
ꯑꯗꯨꯅꯦ ꯑꯣꯖꯥꯗꯤ ꯇꯥꯎꯗꯤ ꯇꯧꯅꯤꯡꯗꯕꯅꯦ ꯑꯗꯨ ꯑꯣꯏꯔꯁꯨ
ꯑꯗꯨ ꯑꯗꯨꯕꯨ ꯐꯤꯁꯨ ꯑꯦ ꯐꯤꯁ ꯁꯥꯕꯒꯨꯝꯕ ꯍꯖꯔꯥ ꯇꯧꯕꯗꯤ ꯏꯀꯥꯏꯕꯅꯤꯅ
ꯏꯀꯥꯏꯕꯗꯨ ꯂꯥꯏꯔꯦ ꯇꯧꯕꯁꯨ ꯍꯩꯔꯣꯏ ꯉꯝꯁꯨ ꯉꯝꯃꯣꯏ ꯑꯩꯈꯣꯏꯒꯤꯁꯦ ꯌꯥꯝ ꯁꯣꯜꯂꯦ ꯑꯗꯨꯒꯤ
ꯑꯦꯖꯝ ꯂꯣꯏꯗꯦ ꯍꯧꯈ꯭ꯔꯁꯦ ꯑꯩ ꯃꯨꯠꯀꯗꯧꯔꯤ ꯋꯈꯜ ꯌꯥꯝ ꯋꯥꯏꯦ ꯍꯣꯁꯇꯦꯜꯒꯤꯁꯨ ꯔꯤ ꯑꯦꯠꯃꯤꯁꯟ ꯇꯧꯅꯉꯥꯏ ꯂꯨꯄ ꯂꯤꯁꯤꯡ ꯃꯉꯥ
ꯏꯁ ꯅꯪꯗꯤ ꯅꯣꯏ ꯢꯃꯥ ꯢꯄꯥꯗ ꯅꯤꯕ ꯌꯥꯢꯅ ꯑꯩ ꯏꯃꯥ ꯏꯄꯥ ꯄꯩꯁꯥ ꯄꯤꯕ ꯇꯣꯛꯈ꯭ꯔꯦ
ꯋꯥꯃꯟꯕꯒꯤꯅꯦ ꯏꯃꯨꯡꯁꯨꯀꯣ ꯑꯩ ꯏꯌꯥꯝꯕ ꯈꯣꯏꯗꯣ ꯂꯣꯏ ꯅꯥꯔꯒ ꯂꯩꯕꯗꯨꯒꯤ ꯃꯆꯥꯅꯨꯄꯤꯁꯨ ꯃꯥꯒꯤ ꯒꯣꯕ꯭ꯂꯦꯗꯔꯗꯨ ꯑꯗꯨ ꯂꯧꯊꯣꯛꯑꯣ ꯍꯥꯏꯕ ꯑꯗꯨꯗꯣ ꯑꯉꯥꯡ ꯑꯣꯏꯃꯟꯕꯒꯤ ꯑꯣꯄꯔꯦꯁꯟ ꯇꯧꯅꯉꯥꯏꯁꯨ ꯅꯨꯡꯉꯥꯏꯇꯕ
ꯎꯝ ꯑꯁ ꯅꯨꯡꯉꯥꯏꯇꯦꯍꯦ ꯄꯩꯁꯥ ꯌꯥꯝ ꯆꯠꯀꯅꯤ ꯑꯗꯨꯗꯤ
ꯍꯣꯏ ꯄ꯭ꯔꯊꯅꯥ ꯇꯣ ꯇꯧꯔ ꯅꯍꯥꯟ ꯍꯣꯁꯄꯤꯇꯥꯜꯗ ꯂꯩꯌꯦꯕ ꯑꯗꯨ ꯄ꯭ꯔꯊꯅꯥꯇꯣ ꯇꯧꯔꯒ ꯑꯗꯨꯝ ꯍꯤꯗꯥꯛ ꯆꯥꯔꯒ ꯅꯍꯥꯟ ꯃꯥꯒꯤ ꯗꯥꯏꯇꯣ ꯃꯦꯟꯇꯦꯟ ꯇꯧꯔ ꯇꯧꯔ ꯌꯦꯡꯁꯦ ꯍꯥꯏꯌꯦ
ꯎꯝ ꯆꯍꯤ ꯀꯌꯥꯗꯤ ꯁꯨꯈ꯭ꯔꯕ꯭ꯔꯣ
ꯆꯍꯤ ꯑꯃ ꯑꯅꯤ ꯁꯨꯈ꯭ꯔꯅꯤ
ꯑꯁ ꯑꯉꯥꯡꯅꯤꯅ ꯑꯗꯨꯗꯤ
ꯍꯣꯏ ꯑꯗꯨꯒ ꯑꯩ ꯏꯌꯥꯝꯕꯗꯨꯁꯨ ꯁꯤꯅꯦ ꯈꯪꯗꯦ ꯑꯗꯨꯝ ꯗꯣꯛꯇꯔꯗ ꯅꯍꯥꯟ ꯁꯤꯖꯥꯁꯨ ꯇꯦꯁ ꯇꯧꯋꯦ ꯀꯔꯤꯝꯁꯨ ꯊꯣꯛꯇꯕ ꯄ꯭ꯔꯁꯅ ꯇꯅ ꯁꯤꯗ ꯂꯥꯛꯔꯝꯃꯜꯂꯤ ꯏꯁꯇꯧ ꯇꯧꯔ ꯁꯤꯗ ꯂꯩꯔꯤ ꯐꯥꯎꯗꯤ ꯌꯥꯝ ꯐꯕꯀꯣ ꯌꯨꯝ ꯍꯦꯛ ꯌꯥꯎꯔ ꯑꯃꯨꯛꯀ ꯅꯥꯕ ꯍꯧꯈ꯭ꯔꯕ